ꯄꯔꯕꯣ
ꯍꯜꯂꯣ ꯇꯥꯏꯌꯦ ꯇꯥꯏꯌꯦ
ꯅꯦꯠꯋꯥꯛ ꯅꯨꯡꯉꯥꯏꯇꯕ꯭ꯔꯥ ꯈꯪꯗꯦꯅꯦ
ꯇꯥꯏꯌꯦ ꯉꯥꯡꯉꯛꯑꯗꯤ ꯑꯗꯨꯝ ꯀꯦꯗꯧꯔꯃꯤꯟꯅ
ꯕ ꯑꯕꯅꯦ
ꯎꯝ
ꯑꯗꯨꯗꯨꯅ ꯑꯩꯁꯟꯒꯤꯗꯅꯅꯦ ꯏꯊꯣꯛꯇꯅ ꯗ꯭ꯔꯦꯁꯤꯡ ꯇꯧꯕ ꯂꯥꯛꯏ
ꯀꯌꯥꯝ ꯀꯌꯥꯝ ꯊꯤꯅ ꯁꯣꯛꯏꯅꯣ ꯐꯣꯠꯇ꯭ꯔꯁꯨ ꯌꯥꯒꯗ꯭ꯔꯣ
ꯐꯣꯔ ꯇꯕꯨꯗꯤ ꯐꯣꯔꯇꯤ ꯐꯣꯔ ꯇꯧ ꯃꯥꯟꯗꯦ
ꯌꯥꯝ ꯊꯤꯅ ꯁꯣꯛꯄ ꯑꯣꯏꯔꯝꯃꯔꯣꯏ ꯑꯗꯨꯔꯗꯤ ꯍꯥꯏꯐꯦꯠꯇꯪ ꯌꯩꯁꯟꯕꯗꯣ ꯏ ꯊꯣꯛꯄꯒꯤꯗꯣ ꯐꯔꯅꯤ ꯏ ꯊꯣꯛꯇꯕꯤꯗ ꯃꯅꯨꯡꯗ ꯏ ꯑꯁꯤꯕꯨ ꯆꯪꯕꯗꯣ ꯌꯥꯝ ꯕꯦꯔꯥ ꯀꯥꯏ ꯍꯥꯏꯕꯅꯤ
ꯍꯥꯏꯐꯦꯠ ꯌꯩꯒꯤꯈꯤꯕꯗꯨꯅꯅꯦ ꯀꯩꯅꯣ ꯇꯧꯕ ꯃꯥꯒꯤ ꯎꯟꯁꯥ ꯑꯊꯣꯠꯄꯗꯣ ꯃꯨꯊꯠ ꯗꯥꯥꯏꯗꯣ ꯃꯤ ꯂꯥꯡꯕ꯭ꯔꯥ ꯌꯥꯝ꯭ꯔꯥ
ꯃꯤꯗꯤ ꯂꯥꯡꯗꯦ ꯃꯣꯏ ꯏꯁꯩꯈꯩ ꯊꯥꯕ
ꯇꯥꯏ ꯊꯥꯏꯅꯣꯣꯏ ꯆ
ꯍꯥꯥ
ꯏꯁꯩꯗꯣ ꯀꯗꯥꯏꯗ ꯊꯥꯏꯅꯣ
ꯑꯣ ꯑꯩꯈꯣꯏ ꯅꯥꯀꯟꯗ ꯖꯤꯝ ꯍꯥꯡꯉꯦ ꯃꯣꯏ ꯖꯤꯝ ꯁꯥꯟꯅꯕ ꯃꯤꯒ ꯏꯁꯩ ꯇꯥꯗꯗꯤ ꯌꯥꯗ ꯃꯥꯂꯦ ꯑꯗꯨꯝ ꯏꯁꯩ ꯑꯗꯨꯝ ꯊꯥꯂꯦ
ꯔꯤꯁꯨ ꯏꯁꯩ ꯊꯥꯔ ꯖꯤꯝ ꯁꯥꯟꯅꯔꯤꯕ ꯍꯥꯏꯁꯦ
ꯁꯥꯟꯅꯩ ꯍꯣꯔꯦꯟꯅ ꯑꯊꯦꯡꯕ ꯄꯨꯡ ꯇꯔꯥꯃꯥꯊꯣꯏ ꯕꯥꯔꯣꯕꯧꯀ ꯁꯥꯟꯅꯕꯒ ꯌꯥꯎꯋꯦ ꯗꯣꯂꯥꯟ ꯃꯊꯛꯇꯨꯗ ꯁꯥꯟꯅꯁꯜꯂꯒ ꯑꯃꯨꯛ ꯑꯥ ꯅꯨꯡꯗꯥꯡ ꯍꯥꯏꯅꯅꯦ ꯌꯣꯠ ꯑꯔꯨꯝꯕꯒ ꯑꯗꯨꯝ ꯊꯥꯗꯔꯛꯇꯣꯏꯅꯦ ꯑꯍꯤꯡꯗꯨꯗ
ꯑ ꯅꯣꯏ ꯂꯩꯀꯥꯏꯅ ꯀꯩꯁꯨ ꯍꯥꯏꯗꯕꯔꯥꯖꯦ
ꯍꯥꯏꯗꯤꯦꯗ ꯅꯨꯡꯗꯥꯡ ꯊꯦꯡꯖꯜꯂꯛꯑꯗꯤꯅꯦ ꯏꯁꯩꯗꯣ ꯄꯥꯞꯅ ꯊꯥꯗꯦꯕꯀꯣ ꯑꯩꯈꯣꯏ ꯍꯧꯖꯤꯛ ꯉꯜꯂꯤꯉꯩ ꯇꯥꯏꯃꯤꯡꯁꯦ ꯄꯨꯡ ꯃꯥꯄꯜ ꯇꯔꯥ ꯇꯔꯥ ꯃꯈꯥꯏ ꯑꯗꯨ꯭ꯋꯥꯏꯐꯥꯎꯗꯤ ꯏꯁꯩ ꯅꯣꯡꯃꯥꯏ ꯊꯥꯔꯅꯤꯕꯀꯣ ꯑꯗꯨꯗꯒꯤꯠ ꯅꯤꯡꯗ ꯁꯅꯥꯍꯕ ꯀꯥꯡꯕꯨꯗꯤ ꯊꯥꯔꯛꯑꯔꯣꯏ ꯑꯃꯨꯛ ꯊꯥꯔꯁꯨ ꯌꯥꯝ ꯇꯞꯅ ꯂꯩꯊꯈ꯭ꯔꯅꯤꯕ ꯑꯗꯨꯗꯨꯒ ꯀꯩꯅꯣ ꯇꯧꯗꯣꯏꯕ ꯃꯣꯏꯒꯤꯅ ꯑꯃꯨꯛ ꯀꯩꯅꯣ ꯃꯣꯏꯒꯤ ꯌꯣꯠ ꯑꯔꯨꯝꯕ ꯊꯝꯒꯠꯄ ꯀꯥꯡꯕꯨꯁꯦ ꯃꯣꯏꯗꯤ ꯏꯪꯅ ꯆꯤꯛꯅ ꯁꯥꯟꯅꯕ꯭ꯔꯥ ꯈꯪꯗꯦꯕ ꯅꯨꯡꯗꯥꯡꯗꯅ ꯑꯌꯥꯝꯕ ꯊꯥꯗꯕꯗ ꯇꯥꯏꯕ ꯇꯣꯡꯗꯥꯒꯥꯟ
ꯁꯥꯟꯅꯕ ꯂꯣꯏꯔꯣꯏ
ꯍꯥꯥ
ꯑꯩꯩ ꯁꯥꯟꯅꯕ ꯂꯣꯏꯈ꯭ꯔꯒꯅꯦ
ꯑꯥ
ꯃꯩ ꯃꯨꯠꯊꯠꯈ꯭ꯔꯀꯥꯟꯗꯅꯦ ꯣ ꯇꯧꯕ꯭ꯔꯥ
ꯀꯩꯗ
ꯊ ꯗꯕꯒꯤꯅꯦ
ꯎꯝ
ꯅꯪ ꯒꯥꯏꯠ ꯇꯧꯕꯗꯣ
ꯎꯝ
ꯌꯥꯎꯕ꯭ꯔꯕ ꯃꯤ ꯂꯩꯇ꯭ꯔꯀꯥꯟ
ꯃꯤ ꯂꯩꯇ꯭ꯔꯀꯥꯟꯗ ꯃꯈꯣꯟ ꯊꯣꯛꯂꯛꯄꯗꯔꯣ ꯑꯗꯤ ꯈꯪꯗꯦꯀꯣ ꯑꯃꯨꯛ ꯑꯃꯨꯛ ꯃꯤ ꯂꯩꯄꯩ ꯇꯥꯏꯞꯇ ꯖꯤꯝ ꯆꯠꯅꯕꯩ ꯇꯥꯏꯞꯇꯒ ꯑꯃꯨꯛ ꯑꯃꯨꯛ ꯇꯧꯔꯛꯄꯒꯩ ꯌꯥꯎꯔ ꯊꯦꯡꯉꯀꯥꯟꯗ
ꯏꯗ ꯁꯨꯡꯂꯩ ꯂꯩꯇ꯭ꯔꯖꯨꯔꯕ
ꯃꯤꯗꯨꯒ ꯃꯤ ꯂꯩꯇ꯭ꯔꯁꯨ ꯃꯈꯣꯟ ꯑꯃꯃꯥꯎꯛ ꯊꯣꯛꯂꯛꯄꯒ ꯌꯥꯎꯋꯦ
ꯑꯅꯥꯕꯗꯣ ꯂꯣꯏꯁꯤꯜꯂꯛꯑꯦ
ꯑꯣ ꯆꯠꯂꯗꯔꯥ ꯎꯝ
ꯀ ꯀꯥꯗꯅ ꯇꯥꯕ꯭ꯔꯣ
ꯑꯥꯎ ꯑꯥꯎ ꯇꯌꯦ
ꯇꯕꯤꯖꯣꯄꯄꯥꯛ ꯁꯤꯜꯂꯦꯕ ꯁꯤꯡꯖꯃꯩ ꯀꯋꯥ ꯁ꯭ꯋꯥꯏꯗꯅꯦ ꯑꯥꯎꯁꯤ ꯂꯥꯎ ꯂꯩꯔꯝꯕꯒꯤ ꯗꯨꯀꯥꯟ ꯐ ꯆꯦ ꯑꯁ ꯁꯤ ꯃꯐꯝꯁꯤꯗꯤ ꯐꯖꯅ ꯑꯗꯨꯝ ꯆꯍꯤꯁꯨ ꯐꯥꯎꯕꯁꯨ ꯂꯧꯍꯋꯏ
ꯄꯩꯁꯥ ꯄꯥꯏꯕ ꯉꯇ ꯂꯩꯇꯣꯏ
ꯅꯪ ꯑꯁꯤꯗꯤ ꯄꯣ ꯌꯦꯡꯉꯣꯏꯗ꯭ꯔꯣ
ꯌꯦꯡꯗꯣꯏꯅꯦ ꯕꯣꯜ ꯅꯨꯡꯉꯥꯏꯗꯣꯏꯅꯦ ꯉꯁꯤ ꯃꯤ ꯃꯒꯨꯟ ꯈꯪꯅꯒꯅꯤ
ꯎ ꯄꯦꯀꯤꯁꯥꯟ ꯀ ꯄ꯭ꯔꯣꯇꯣꯀꯣꯜꯒ ꯂꯩ ꯌꯥꯏꯉꯦ
ꯎꯝ
ꯐꯅꯃꯣ ꯔꯅꯥꯗꯗ ꯆꯟꯕ ꯉꯝꯃꯣꯏ ꯍꯥꯏ
ꯀꯅꯥꯅ
ꯃꯦꯁꯤꯒꯤ ꯐꯦꯟꯈꯩꯅ
ꯃꯦꯁꯤꯒꯤ ꯃꯦꯁꯤꯒꯤ ꯐꯦꯟꯈꯩꯅ ꯑꯗꯨ ꯑꯃꯨꯛ ꯍꯥꯏꯔꯛꯑꯦ ꯔꯣꯅꯥꯜꯗꯣꯒꯤ ꯐꯦꯟꯈꯩꯅ ꯑꯃ ꯑꯃ ꯍꯥꯏ ꯐꯦꯟ ꯃꯌꯥꯝꯁꯤꯦ ꯈꯠꯅꯕꯗ ꯁꯤꯕ ꯇꯥꯔꯦ
ꯑꯗꯨꯒꯤ ꯐꯦꯟꯅꯅꯦ ꯑꯁꯤ ꯂꯩ ꯑꯗꯣ ꯍꯧꯖꯤꯛ ꯍꯦꯇ꯭ꯔꯤꯛ ꯂꯧꯔꯤꯁꯤꯗꯤ ꯊꯕꯅꯤ ꯋꯥ
ꯁꯦꯡ ꯑꯃꯆꯥ ꯍꯦꯇ꯭ꯔꯤꯛꯄꯨ ꯍꯥꯏꯍꯧꯗꯦꯅꯦ ꯁꯚꯦꯟ ꯖꯦꯔꯣꯗꯒ ꯊꯝꯍꯧꯋꯤꯅꯦ ꯔꯣꯅꯥꯜꯗꯣꯒꯤ ꯐꯦꯟꯈꯩꯅꯣ ꯑꯗꯨ ꯉꯁꯤꯒꯣꯜ ꯇꯔꯦꯠ ꯆꯅ ꯃꯣꯏꯁꯨ ꯍꯦꯟꯖꯟꯃꯟꯈ꯭ꯔꯦ ꯍꯥꯏꯕ ꯈꯤꯇꯪꯗꯁꯨ ꯑꯣꯏꯕ ꯌꯥꯕ ꯋꯥꯗꯣ ꯍꯥꯏꯌꯨ ꯍꯥꯏꯕꯅꯤꯗ ꯇꯔꯦꯠꯄꯨ ꯍꯥꯥ
ꯆꯂ ꯄꯨꯁꯤꯂꯤ ꯍꯥꯏꯕ ꯀꯅꯥ
ꯌꯥꯏꯕ ꯀꯅꯥ ꯀꯅꯥꯅ ꯈꯪꯕꯅꯣ ꯃꯥꯒꯤꯗꯤ ꯑꯦꯁꯦꯁ ꯇꯧꯕꯤꯅꯕ ꯂꯩꯇ꯭ꯔꯤꯗꯗꯤ ꯃꯥ ꯁꯦꯜꯐꯦꯁ ꯈꯔ ꯑꯣꯏꯕꯒꯦ ꯃꯥꯒꯤ ꯇꯤꯝꯃꯦꯠꯅꯕꯨ ꯃꯥꯁꯦ ꯄꯦ
ꯃꯣꯏ ꯇꯥꯟꯅꯔꯝꯃꯅꯦꯕ ꯈꯪꯉꯕ
ꯎꯝ
ꯑꯩꯈꯣꯏ ꯍꯟꯖꯇꯤ ꯑꯩꯅ ꯆ
ꯑꯩꯅ ꯆꯠꯒꯦꯔꯥ ꯆꯠꯂꯣꯏꯔ ꯎꯝ
ꯌꯥꯗꯦ ꯍꯥꯏꯅꯔꯝꯝꯕꯅꯤ ꯕ
ꯑ ꯈꯪꯗꯦ ꯈꯪꯗꯦ ꯃꯥꯁꯦ ꯈꯤꯇꯪ ꯑꯩꯅ ꯍꯥꯏꯁꯦ ꯃꯥꯒꯤ ꯃꯁꯥꯁꯤꯗ ꯌꯥꯝ ꯀꯩꯅꯣꯝꯗꯤ ꯌꯥꯎꯔꯤꯑꯕ ꯃꯥꯁꯦ ꯃꯥ ꯐꯠꯇꯦ ꯍꯥꯏꯕꯩꯗꯨ ꯅꯠꯇꯕ
ꯈꯔꯕꯨꯗꯤ ꯄꯣꯁ ꯀꯥꯕꯅꯦ
ꯎꯝ
ꯑꯗ ꯁꯅ ꯅꯦ ꯃꯁꯥꯁꯦ ꯑꯩꯈꯣꯏꯒꯤ ꯔꯦꯀꯣꯔꯠ ꯃꯌꯥꯝ ꯁꯝꯃꯦꯗꯅꯀꯣ
ꯑ
ꯀꯪꯈꯂꯤꯉꯩ ꯃ ꯑꯗꯨꯒꯀꯣ ꯀ
ꯔꯦꯀꯣꯔ ꯄꯗꯤ ꯃꯌꯥꯝ ꯊꯝꯃꯦ ꯎꯝ ꯍꯣꯏ ꯔꯦꯀꯣꯔꯠꯇꯨꯕꯨꯗꯤ ꯃꯌꯥꯝ ꯊꯝꯃꯦꯕꯀꯣ ꯑꯗꯣ ꯃꯦꯁꯤ ꯍꯣꯏꯁꯨ ꯊꯝꯃꯤꯅꯦꯕ ꯀꯈꯤꯇꯪ ꯃꯤꯒꯤ ꯏꯁꯇꯦꯟꯗꯔꯠꯗꯣ ꯈꯤꯇꯪ ꯈꯦꯠꯅꯔꯛꯑꯦ ꯍꯥꯏꯕꯅꯤꯗ
ꯍꯣꯏ ꯃꯗꯨꯅ ꯏꯆꯝ ꯁꯝꯅ ꯑꯗꯨꯝ
ꯃꯥꯒꯤ ꯇꯤꯝꯃꯦꯠꯅꯁꯨ ꯃꯥꯁꯦ ꯌꯥꯝ ꯁꯞꯄꯣꯔꯠ ꯇꯧꯗ꯭ꯔꯣ ꯃꯦꯁꯤꯒꯤꯗꯤ ꯑꯗꯣ ꯃꯦꯁꯤꯅ ꯃꯣꯏꯗ ꯇꯧꯔꯨꯕ ꯀꯩꯅꯣꯗꯨꯅꯅꯦꯕ ꯍꯥꯏꯗꯤ ꯃꯥꯅ ꯎꯠꯂꯨꯕ ꯃꯤꯅꯨꯡꯁꯤ ꯐꯤ ꯍꯥꯏꯒꯗ꯭ꯔꯥ ꯑꯗꯨꯒꯨꯝꯕ ꯃꯌꯥꯝꯗꯨꯅꯅꯦꯕ
ꯏꯁꯤꯡꯅ ꯇꯦꯟꯖꯔꯤꯤꯡ ꯇꯣ
ꯎꯝ
ꯑꯗꯨꯝ ꯐꯥꯖꯤꯜꯂꯛ ꯑꯜ ꯑꯣꯏꯅ ꯑꯗꯨꯝ ꯄꯨꯟꯕ ꯍꯥꯏꯇꯥꯔꯦ
ꯑꯥ
ꯅꯥꯟ ꯍꯒꯗ ꯗꯣ ꯃꯣꯏꯒꯤ ꯇꯤꯝꯅꯒ ꯒꯣꯜ ꯆꯟꯕꯗꯅꯦ
ꯎꯝ
ꯈꯔ ꯏꯟꯖꯣꯏꯃꯦꯟꯗꯣ ꯈꯔ ꯋꯥꯠꯂꯦꯕ ꯑꯊꯗꯕꯅꯤ ꯍꯥꯏ ꯑ
ꯅ ꯆꯟꯕ ꯐꯪꯉꯛꯇ꯭ꯔ ꯀꯥꯟꯗꯅꯃꯗꯣ ꯎꯝ
ꯀꯞꯊꯕꯒꯨꯝꯕ
ꯎꯝ
ꯑꯥꯎꯅꯕ
ꯍ ꯅꯣꯏ ꯒꯥꯔꯤ ꯃꯈꯣꯗꯨꯅ ꯌꯥꯗ꯭ꯔꯦ ꯑꯃꯨꯛ ꯇꯧꯔꯛꯑꯣ
ꯊꯝꯃꯦ ꯊꯝꯃꯦ ꯑꯗꯨꯗꯣ ꯑꯩ ꯇꯞꯅ ꯇꯧꯔꯛꯑꯒꯦ
ꯎꯝ ꯎꯝ